ꯍꯜꯂꯣ
ꯀꯩꯗꯧꯔꯤꯅꯣ
ꯑꯣ ꯑꯩꯁꯦ ꯍꯧꯖꯤꯛꯇꯤ ꯄꯣꯊꯥꯔꯤꯌꯦ ꯅꯨꯡꯁꯥ ꯁꯥꯃꯟꯗꯅ
ꯌꯨꯝꯗ ꯂꯩꯕ꯭ꯔꯣ
ꯑꯥꯎ ꯌꯨꯝꯗ ꯂꯩꯌꯦ
ꯊꯕꯛ ꯀꯔꯤꯝ ꯊꯕꯛ ꯁꯨꯗ꯭ꯔꯕꯣ ꯉꯁꯤꯗꯤ
ꯉꯁꯤꯗꯤ ꯍꯣꯏ ꯊꯕꯛ ꯁꯨꯐꯝ ꯈꯪꯗ꯭ꯔꯦꯅꯦ ꯅꯨꯡꯁꯥꯁꯨ ꯁꯥꯔꯛꯄꯅꯤꯅꯀꯣ
ꯎꯝ
ꯑꯉꯥꯡ ꯁꯤ ꯁꯨ ꯇꯨꯝꯕꯅꯤꯅ ꯊꯕꯛ ꯁꯨꯕ ꯐꯔꯛ ꯇꯥꯈ꯭ꯔꯦ ꯉꯁꯤꯗꯤ
ꯑ ꯑꯉꯥꯡ ꯂꯩꯔꯕꯣ ꯍꯥꯏꯁꯦ
ꯑꯥꯎ ꯑꯉꯥꯡ ꯑꯃ ꯂꯩꯔꯦ
ꯑꯣ
ꯁꯥꯊꯤꯕ ꯑꯃꯥ ꯂꯩꯌꯦ ꯅꯨꯄꯥꯅꯦ
ꯑꯁ ꯌꯥꯝ ꯐꯩꯅꯦ ꯅꯨꯄꯥ ꯑꯣꯏꯔꯗꯤ ꯅꯨꯄꯤꯁꯨ ꯐꯩ ꯅꯨꯄꯁꯨ ꯐꯥꯏꯗꯕꯨ
ꯑꯩ ꯍꯣꯏ ꯍꯣꯏ ꯑꯩ ꯒ꯭ꯌꯥꯟ ꯇꯥꯔꯦ ꯑꯗꯣ ꯁꯥꯊꯤ ꯃꯟꯗ ꯅ ꯀꯣ ꯃꯥꯗꯤ ꯍꯧꯖꯤꯛ ꯇꯨꯝꯕ ꯃꯇꯝ ꯈꯛꯇꯅꯦ ꯁꯥꯟꯇꯤꯗ ꯂꯩꯔꯤꯁꯦ ꯍꯣꯔꯦꯟ ꯍꯧꯒꯠꯄꯗꯗꯤ ꯃꯩ ꯑꯣꯟꯒ ꯇꯧꯕꯅꯦꯁꯦ
ꯎꯝ
ꯍ ꯍ
ꯀꯩ ꯃꯊꯦꯜ ꯆꯥꯔꯒꯦ ꯉꯁꯤꯗꯤ
ꯉꯁꯤꯁꯦ ꯈꯣꯡꯗ꯭ꯔꯨꯝ ꯆꯝꯐꯨꯠ ꯑꯃ ꯏꯔꯣꯟꯕ ꯑꯃ ꯆꯥꯔꯦ
ꯑꯣ ꯌꯥꯝ ꯍꯥꯎꯔꯝꯒꯅꯤ
ꯑ ꯍꯥꯎꯑꯣꯣꯏ ꯌꯥꯝꯅ ꯎꯝ ꯑꯩꯅ ꯄꯥꯝꯅ ꯆꯥꯅꯤꯡꯗ꯭ꯔꯒ ꯂꯩꯕꯗꯣ ꯉꯁꯤꯁꯦ ꯁꯦꯝꯗꯣꯛꯈ ꯐ꯭ꯔꯕ ꯌꯥꯝ ꯍꯥꯎꯋꯦ
ꯍꯣꯏ ꯍꯥꯎꯕꯅꯦ ꯆꯥꯅꯕꯅꯦ ꯑꯗꯨ ꯑꯗꯨ ꯆꯥꯕꯗꯤ ꯌꯥꯝ ꯆꯥꯟꯅꯔꯕꯅꯤ
ꯍꯣꯏ
ꯑꯩꯈꯣꯏꯁꯨ ꯉꯁꯤꯗꯤ ꯑꯂꯨꯒ ꯈꯥꯃꯦꯟ ꯆꯥꯏꯌꯦ
ꯑꯣ ꯍꯥꯎꯕꯅꯦꯗ ꯑꯗꯨꯁꯨ
ꯎꯝ ꯍꯧꯋꯦ ꯍꯣꯏ ꯑꯩ
ꯑꯦꯟꯖꯥꯡꯁꯤꯡꯁꯦ ꯑꯩꯈꯣꯏꯅ ꯑ ꯐꯖꯅ ꯊꯣꯡꯕ ꯀꯥꯟꯗꯀꯣ ꯂꯣꯏꯅ ꯍꯥꯎꯕꯅꯦꯗꯪ
ꯍꯣꯏ
ꯆꯥꯅꯤꯡꯗꯦ ꯍꯥꯏꯕ ꯃꯤꯁꯤꯡꯁꯨ ꯌꯥꯝꯅ ꯐꯖꯅ ꯊꯣꯡꯕꯤ ꯈꯔꯗꯤ ꯑꯗꯨꯝ ꯍꯥꯎꯅ ꯆꯥꯕ ꯑꯁꯤ ꯍꯧꯖꯤꯛꯀꯤ ꯃꯇꯝꯒꯤ ꯍꯟꯖꯥꯡꯁꯤꯡꯁꯤꯒꯣ
ꯎꯝ
ꯅꯣꯏꯗꯤ ꯀꯔꯤ ꯀꯔꯤ ꯍꯣꯠꯅꯔꯤ
ꯑꯩꯈꯣꯏꯗꯤ ꯀꯩꯒꯤꯅꯗꯤꯗ ꯑꯗꯨꯝ ꯂꯩꯌꯦ ꯌꯨꯝꯗ
ꯑꯥ ꯑꯥ ꯑꯥ
ꯅꯣꯏꯗꯤ ꯀꯥꯏꯗ ꯂꯩꯒꯦ ꯌꯨꯝ ꯈꯨꯟꯗ ꯂꯩꯕ꯭ꯔꯣ ꯀꯥꯏꯗ ꯂꯩꯕ꯭ꯔꯣ
ꯑ ꯑꯩꯈꯣꯏꯁꯦ ꯈꯨꯟꯗꯤ ꯑꯣꯏꯌꯦ ꯇꯝꯄꯥꯛ ꯄ ꯈꯨꯟꯗ ꯂꯩꯌꯦ ꯍꯣꯏ
ꯍꯣꯏ ꯌꯥꯝ ꯐꯩꯌꯦ ꯑꯩꯈꯣꯏꯁꯨ ꯈꯨꯨꯟꯗ ꯂꯩꯌꯦ ꯑꯗꯨ ꯑꯣꯏꯔꯁꯨ ꯈꯨꯟ ꯍꯥꯏꯗꯤ ꯇꯝꯄꯥꯛ ꯃꯅꯥꯗ
ꯑꯣ ꯑꯣ ꯃꯥꯥꯟꯅꯩꯅꯦ ꯑꯗꯨꯗꯤ
ꯎꯝ ꯀꯩ ꯎꯝ ꯑꯉꯥꯡ ꯑꯃꯈꯛꯇꯅꯤ ꯍꯥꯏꯕ
ꯑꯥꯎ
ꯑꯣ
ꯃꯈꯛꯇ ꯑꯣꯏꯔꯤꯌꯦꯦ ꯅꯪꯗꯤ ꯌꯨꯝ ꯄꯥꯟꯗ꯭ꯔꯤꯀꯣ
ꯍꯣꯏ
ꯑꯣ ꯄꯥꯟꯈꯤꯒꯅꯣꯗ ꯄꯥꯟꯈꯤꯒꯅꯨꯀꯣ ꯄꯥꯟꯈꯤꯒꯅꯨꯕ ꯂꯩꯁꯥꯕꯤ ꯑꯣꯏꯅ ꯑꯗꯨꯝ ꯂꯩꯌꯣꯕ ꯉꯥꯏꯍꯥꯛ ꯍꯥ ꯍꯥ
ꯌꯨꯝ ꯄꯥꯟꯕꯁꯦ ꯌꯥꯝ ꯋꯥꯔꯝꯅꯤꯕ
ꯑ ꯑꯩꯈꯣꯏ ꯂꯩꯁꯥꯕꯤ ꯑꯣꯏꯕ ꯃꯇꯝꯗ ꯑꯗꯨꯝ ꯏꯃꯥ ꯏꯄꯥꯒ ꯑꯩꯈꯣꯏ ꯌꯨꯝꯒꯤ ꯃꯤ ꯑꯗꯨꯝ ꯂꯩꯃꯤꯟꯅꯕꯗꯣ ꯌꯥꯝ ꯅꯨꯡꯉꯥꯏꯕꯅꯦ ꯍꯧꯖꯤꯛ ꯍꯧꯖꯤꯛꯇꯤ ꯆꯠꯅꯤꯡꯉꯦ ꯂꯥꯛꯅꯤꯡꯉꯦ ꯍꯥꯏꯔꯁꯨ ꯑꯉꯥꯡ ꯅꯨꯄꯥ ꯂꯩꯔꯕꯅꯤ ꯑꯅꯀꯣ
ꯍꯣꯏ
ꯆꯠꯅꯤꯡꯂꯁꯨ ꯆꯠꯄ ꯐꯪꯗꯦ ꯆꯠꯅꯤꯡꯂꯁꯨ ꯊꯥ ꯑꯃꯗ ꯑꯃꯔꯛꯒꯨꯝꯕ ꯈꯛꯇ ꯆꯠꯄ ꯐꯪꯕ
ꯍꯣꯏ
ꯑꯗꯒꯤ ꯑꯩꯈꯣꯏ ꯅꯤꯡꯕ ꯌꯥꯝ ꯊꯨꯡꯗꯦꯕ
ꯑꯥ
ꯍꯧꯖꯤꯛ ꯂꯅꯥ ꯂꯩꯁꯥꯕꯤ ꯑꯣꯏꯕꯁꯦ ꯐꯖꯅ ꯂꯩꯁꯥꯕꯤ ꯇꯧꯋ ꯅꯨꯡꯉꯥꯏꯅ
ꯑꯗꯨ ꯎꯝ ꯈꯔ ꯑꯦꯗꯚꯥꯏꯁ ꯍꯥꯏꯒꯗ꯭ꯔꯥ ꯑꯗꯨꯒꯕ ꯈꯔ ꯍꯥꯏꯔꯛꯎꯅꯦ ꯔ
ꯑ ꯑꯦꯠꯚꯥꯏꯁ ꯍꯥꯏꯕꯁꯤꯔ ꯏꯃꯨꯡꯒꯤ ꯅꯪ ꯌꯨꯝ ꯄꯥꯟꯕ ꯃꯇꯨꯡꯗꯗꯤ ꯌꯨꯝ ꯄꯥꯟꯕ ꯃꯇꯨꯡꯗ ꯇꯧꯒꯗꯧꯕꯗꯨ꯭ꯔꯣ
ꯅꯠꯇꯕ ꯄꯥꯟꯗ꯭ꯔꯤꯉꯩꯗ ꯍꯥꯏꯗꯤ ꯂꯩꯗꯅ
ꯎꯝ ꯄꯥꯟꯗ꯭ꯔꯤꯉꯥꯏꯗ
ꯑꯥ ꯄꯥꯟ ꯎꯝ ꯄꯥꯜꯂꯀꯥꯟꯗꯗꯤ ꯋꯥꯔꯒꯅꯤꯗꯅ
ꯑꯥ
ꯑꯗꯨꯒꯨꯝꯕꯗꯣ
ꯑꯦ ꯄꯥꯜꯂꯁꯨ ꯀꯣ ꯌꯨꯝ ꯄꯥꯜꯂꯁꯨ ꯅꯨꯄꯥꯗꯨꯒ ꯅꯈꯣꯏ ꯃꯣꯠ ꯆꯥꯟꯅꯒꯗꯧꯕ ꯑꯗꯨꯗꯤ ꯑꯗꯨꯝ ꯅꯨꯡꯉꯥꯏꯕꯅꯤꯗ ꯌꯨꯝ ꯄꯥꯟꯕꯁꯨ ꯑꯃꯔꯣꯝꯗꯗꯤ
ꯎꯝ
ꯃꯈꯣꯏꯅ ꯅꯨꯄꯥ ꯅꯨꯄꯥꯁꯨ ꯐꯖꯕ ꯊꯤꯒꯗꯧꯕ ꯅꯪꯒꯤ ꯏꯃꯣꯒ ꯅꯨꯄꯤꯒꯤ ꯏꯃꯨꯡꯒ ꯅꯨꯄꯥꯒꯤ ꯏꯃꯨꯡ ꯆꯥꯟꯅꯒꯗꯕ ꯅꯨꯄꯥꯗꯣ ꯑꯗꯣ ꯊꯤꯔꯗꯤ ꯑꯗꯨꯝ ꯅꯨꯡꯉꯥꯏꯕꯅꯦꯗ ꯅꯨꯄꯥ ꯂꯩꯁꯥꯕꯤ ꯑꯣꯏꯔꯤ ꯉꯩꯗ ꯅꯨꯄꯥ ꯐꯖꯅ ꯊꯤꯍꯧꯋꯣ ꯃꯤ ꯑꯐꯕ ꯋꯥꯉꯥꯡ ꯁꯉꯥꯡ ꯐꯕ ꯀꯣ ꯃꯁꯛꯇꯤ ꯑꯩꯈꯣꯏ ꯆꯥꯒꯗꯧꯕ ꯅꯠꯇꯦ ꯃꯥꯒꯤ ꯄꯨꯛꯅꯤꯡ ꯐꯕ ꯀꯥꯟꯗ ꯑꯩꯈꯣꯏ ꯂꯣꯏꯅꯃꯛ ꯇꯧꯕ ꯌꯥꯏꯕꯀꯣ
ꯎꯝ
ꯑꯗꯨꯅ ꯂꯩꯁꯥ ꯑꯣꯏꯔꯤꯉꯩꯁꯤꯗ ꯅꯨꯄꯥ ꯐꯖꯅ ꯈꯟꯗꯣꯛꯔꯒ ꯌꯨꯝ ꯄꯥꯟꯒꯗꯧꯕꯅꯦ
ꯑꯣ
ꯑꯩꯗꯤ ꯀꯔꯤ ꯍꯥꯏꯁꯔꯦ ꯑꯩꯁꯨ ꯑꯗꯨꯃꯥꯏꯅ ꯇꯧꯕꯅꯦ ꯑꯩ ꯌꯨꯝ ꯄꯥꯟꯕꯁꯤꯁꯨ ꯑꯗꯨꯝ ꯊꯦꯡꯡꯂꯞꯅ ꯇꯧꯋꯦꯀꯣ ꯑꯗꯣ ꯅꯨꯄꯥꯁꯨ ꯑꯗꯨꯝ ꯑꯐꯕ ꯐꯪꯉꯦ ꯌꯥꯝ ꯅꯨꯡꯁꯤꯕꯤꯕ ꯐꯪꯉꯦꯕ
ꯀꯔꯤ ꯊꯕꯛ ꯇꯧꯒꯦ
ꯑ ꯃꯥꯒꯤ ꯊꯕꯛꯄꯨꯗꯤ ꯌꯥꯝꯅ ꯆꯥꯎꯕꯗꯤ ꯅꯠꯇꯦꯗ
ꯑ
ꯑꯗꯨꯝ ꯍꯤꯡꯅꯉꯥꯏ ꯌꯥꯕꯀꯣ ꯆꯥꯕ ꯊꯛꯄ ꯆꯥꯕ ꯊꯛꯄ ꯂꯩꯕꯒꯤ ꯊꯕꯛꯒꯨꯝꯕ ꯈꯛ ꯑꯗꯨꯅꯤꯗ ꯃꯆꯥ ꯃꯁꯨ
ꯑꯣ
ꯑꯗꯨ ꯑꯣꯏꯔꯁꯨ ꯑꯗꯨꯝ ꯅꯨꯡꯁꯤ ꯆꯥꯟꯅꯅ ꯂꯩꯕꯅꯤꯅ ꯑꯗꯨꯝ ꯅꯨꯡꯉꯥꯏꯌꯦ
ꯎꯝ ꯑ ꯍꯥꯏꯗꯤ ꯅꯨꯄꯥꯁꯦ ꯑꯐꯕ ꯈꯟꯒꯦ ꯍꯥꯏꯔ ꯇꯃ ꯇꯃꯥꯏ ꯅ
ꯍꯥ ꯍꯥꯥ ꯍꯥ ꯅꯨꯄꯥꯁꯦ ꯑꯕ ꯐꯕ ꯈꯟꯕ ꯍꯥꯏꯕꯁꯦꯀꯣ
ꯑꯥ
ꯅꯪ ꯂꯣꯏꯅꯕ ꯃꯇꯝꯗ ꯈꯪꯒꯅꯤ ꯍꯥꯏꯕꯗꯤ ꯑꯗꯨꯝ ꯑꯥ ꯃꯔꯞ ꯃꯔꯛꯇ ꯋꯥꯉꯥꯡ ꯁꯉꯥꯡ ꯅꯠꯇ꯭ꯔꯒ ꯅꯪꯒꯤ ꯐꯦꯃꯤꯂꯤ ꯅꯪꯒꯤ ꯏꯃꯨꯡ ꯈꯣꯏꯗ ꯑꯗꯨꯝ ꯌꯦꯡꯅꯤꯡꯉꯦ ꯀꯅꯥ ꯀꯅꯥ ꯂꯩꯕ꯭ꯔꯥ ꯀꯔꯝꯥꯏꯅ ꯄꯥꯟꯕ꯭ꯔꯥ ꯍꯥꯏꯅ ꯑꯗꯨꯝ ꯃꯈꯣꯏꯅ ꯌꯦꯡꯁꯤꯟꯕ ꯃꯤꯗꯣ
ꯑꯥ
ꯑꯗꯨꯃꯥꯏꯅ ꯌꯦꯡꯁꯤꯟꯕ ꯃꯤ ꯑꯃꯗꯣ ꯃꯥꯗꯤ ꯑꯃꯗꯣ ꯌꯥꯝ ꯐꯕꯅꯦꯀꯣ ꯑꯗꯣ ꯑꯗꯨꯒꯨꯝꯕ ꯍꯪꯗꯕ ꯃꯤ ꯏꯆꯝ ꯆꯝꯅ ꯅꯪꯕꯨ ꯈꯛꯇ ꯑꯗꯨꯝ ꯅꯨꯡꯁꯤꯌꯦ ꯍꯥꯏꯅ ꯇꯧꯕ ꯃꯤꯗꯨꯗꯤ ꯌꯥꯗ꯭ꯔꯕꯅꯦ
ꯑꯣ
ꯅꯪꯒꯤ ꯐꯦꯃꯤꯂꯤꯒꯤꯁꯨ ꯀꯦꯌꯔ ꯇꯧꯕ ꯑꯗꯨꯒ ꯅꯣꯏ ꯕꯕꯥ ꯃꯃꯥ ꯈꯣꯏꯕꯨꯁꯨ ꯑꯗꯨꯝ ꯐꯖꯅ ꯇꯧꯕꯤꯕꯥ ꯈꯣꯠꯄꯥ ꯋꯥꯉꯥꯡ ꯁꯉꯥꯡꯗ ꯑꯗꯨꯝ ꯂꯩ ꯎꯅꯦꯗꯥ ꯅꯪ ꯈꯪꯔꯛꯀꯅꯤ ꯁꯤꯗꯤ ꯐꯩꯌꯦ ꯁꯤꯗꯤ ꯐꯠꯇꯦ ꯍꯥꯏ ꯅꯨꯄꯥ ꯑꯗꯨꯝ ꯂꯣꯏꯅꯕ ꯃꯇꯝꯗꯀꯣ ꯑꯗꯨꯝ ꯈꯪꯕꯅꯤꯗ ꯅꯨꯄꯥꯁꯨ
ꯑꯣ ꯈꯣꯏꯗꯤ ꯀꯣꯛ ꯉꯥꯎꯔꯦꯕꯥ
ꯎꯝ ꯅꯪꯅ ꯑꯩꯈꯣꯏ ꯑꯩꯈꯣꯏ ꯅꯨꯄꯤꯗꯁꯨ ꯂꯩꯌꯦꯀꯣ
ꯑꯥ
ꯑꯩꯈꯣꯏꯅ ꯐꯔꯗꯤ ꯃꯣꯏꯅꯁꯨ ꯃꯣꯏꯅ ꯐꯠꯇꯦ ꯍꯥꯏꯔꯁꯨ ꯑꯩꯈꯣꯏꯅ ꯐꯕ ꯃꯇꯝꯗ ꯃꯣꯏꯁꯨ ꯑꯗꯨꯝ ꯐꯔꯛꯄꯅꯦ ꯅꯨꯄꯥꯁꯨ ꯑꯩꯈꯣꯏꯅ ꯐꯠꯇ꯭ꯔꯗꯤ ꯃꯣꯏꯁꯨ ꯐꯠꯔꯛꯇ꯭ꯔꯦ
ꯎꯝ ꯍꯥꯏꯗꯤ ꯂꯩꯗꯅ ꯃꯣꯏ ꯃꯣꯏꯅ ꯇꯥ ꯍꯥꯏꯕ ꯈꯤꯇꯪ ꯇꯥꯎ ꯍꯥꯏꯕꯒꯨꯝꯕꯀꯣ ꯑꯩꯈꯣꯏꯅ ꯍꯥꯏꯕ ꯋꯥꯗꯤ ꯑꯝ ꯇꯥ ꯂꯧꯗꯕꯒꯨꯝꯕ ꯂꯩꯗꯅ ꯅꯨꯄꯥ ꯈꯔꯗꯤ
ꯑꯥꯎ ꯑꯗꯨꯁꯨ ꯑꯗꯨꯝ ꯂꯩꯌꯦ ꯑꯗꯨꯕꯨ ꯑꯩꯈꯣꯏꯅ ꯊꯦꯝꯖꯤꯟꯕ ꯇꯥꯕꯀꯣ ꯅꯨꯄꯥꯁꯦ
ꯎꯝ
ꯃꯣꯏꯗꯤ ꯅꯨꯄꯥꯁꯤꯡꯁꯤꯗꯤ ꯌꯥꯝꯅ ꯄꯪꯁꯨ ꯄꯪꯉꯦ ꯁꯤꯡꯁꯨ ꯁꯤꯡꯉꯦ ꯑꯗꯨ ꯑꯣꯏꯔꯁꯨ ꯑꯩꯈꯣꯏ ꯅꯨꯄꯤꯒꯤ ꯈꯨꯠꯇ ꯀꯌꯥ ꯂꯣꯏꯅ ꯂꯩꯌꯦ ꯑꯩꯈꯣꯏꯅ ꯐꯔꯒ ꯑꯩꯈꯣꯏꯅ ꯇꯝꯕꯤꯕ ꯅꯪ ꯑꯁꯨꯃꯥꯏꯅ ꯇꯧꯋꯦ ꯑꯁꯨꯃꯥꯏꯅ ꯇꯧꯒꯅꯨ ꯍꯥꯏꯅ ꯌꯥꯝ ꯑꯩꯈꯣꯏꯒꯤ ꯋꯥꯉꯥꯡ ꯁꯉꯥꯡ ꯌꯥꯝ ꯅꯦꯝꯔꯒ ꯉꯥꯡꯕꯤꯔꯗꯤꯀꯣ ꯃꯣꯏꯅ ꯍꯦꯛ ꯍꯥꯏꯕ ꯉꯝꯗꯦꯕ ꯑꯗꯨꯝ ꯇꯥꯕꯅꯦ ꯃꯣꯏꯁꯨ ꯍꯣꯏ ꯅꯨꯄꯤꯗꯁꯨ ꯂꯩꯕꯅꯦꯀꯣ ꯁꯦ
ꯎꯝ ꯅꯨꯄꯥ ꯈꯔ ꯑꯥ ꯅꯨꯄꯤꯁꯨ ꯂꯩꯌꯦ ꯍꯣꯏ ꯅꯨꯄꯥ ꯑꯁ ꯅꯨꯄꯥꯕꯨ ꯀꯩꯅꯣ ꯌꯥꯝ ꯇꯧꯕ
ꯑꯥꯎ ꯎ
ꯍꯧꯖꯤꯛ ꯃꯇꯝꯁꯤꯗꯤ ꯑꯁ ꯌꯥꯝ ꯀꯩꯅꯣ ꯇꯧꯋꯤꯗ ꯌꯥꯝ ꯂꯨꯏꯗ
ꯍꯣꯏ ꯂꯨꯋꯦ ꯍꯟꯗꯛ ꯍꯧꯖꯤꯛꯀꯥꯟꯒꯤ ꯅꯨꯄꯥꯁꯤꯡꯁꯦ ꯅꯤꯁꯥ ꯆꯥꯕꯣꯑꯣ ꯀꯣ ꯌꯥꯝ ꯐꯠꯇ꯭ꯔꯦ
ꯎꯝ
ꯑꯐꯕ ꯅꯨꯄꯥ ꯍꯥꯏꯕꯁꯦ ꯊꯤꯕ ꯌꯥꯝ ꯋꯥꯔꯕꯅꯦ ꯍꯧꯖꯤꯛꯀꯥꯟꯁꯦ ꯑꯗꯨꯅ ꯌꯨꯝ ꯄꯥꯟ ꯑ ꯃꯤ ꯅꯨꯡꯁꯤꯅꯕꯅꯦ ꯍꯥꯏꯔꯒꯀꯣ ꯄꯪ ꯄꯪꯅ ꯅꯨꯡꯁꯤꯅꯒꯅꯨ ꯌꯦꯡꯔꯒ ꯐꯖꯅ ꯌꯦꯡꯔꯒ ꯀꯣ
ꯎꯝ
ꯎꯝ ꯐꯖꯅ ꯌꯦꯡꯔꯒ ꯌꯨꯝ ꯄꯥꯟꯒꯗꯧꯕꯅꯦ
ꯍꯣꯏ
ꯄꯪꯄꯥꯟ ꯄꯥꯟꯕꯁꯦ ꯍꯣꯔꯦꯟ ꯀꯔꯤ ꯃꯤ ꯑꯣꯏꯕ꯭ꯔꯥ
ꯑꯗꯨꯅꯦ ꯄꯨꯡꯄꯥꯟ ꯄꯥꯜꯂꯒ ꯍꯌꯦꯡ ꯅꯨꯡꯉꯥꯏ ꯑꯩꯁ ꯀꯔꯤ ꯑꯣꯏꯔꯛꯀꯅꯤ ꯈꯟꯗ꯭ꯔꯤꯉꯩꯗ ꯄꯥꯟꯊꯣꯛꯑꯒ
ꯑꯗꯨꯅ ꯐꯖꯅꯥ ꯌꯦꯡꯔꯒ ꯎꯝ ꯇꯧꯕꯅꯦ
ꯎꯝ
ꯃꯣꯏꯅ ꯃꯅꯨꯡꯔꯣꯝꯗ ꯐꯠꯇꯕ ꯀꯔꯤ ꯀꯔꯤ ꯂꯣꯠ ꯂꯣꯠꯂꯒ ꯇꯧꯔꯝꯕꯁꯨ ꯌꯥꯏ ꯑꯗꯨꯁꯤꯡꯗꯣ ꯂꯣꯏꯅ ꯈꯪꯗꯣꯛꯂꯒ ꯀꯔꯤ ꯃꯤꯔꯥ ꯀꯔꯝꯕ ꯃꯤꯔꯥ ꯍꯥꯏꯅ ꯐꯖꯅ ꯌꯦꯡꯁꯤꯟꯒꯗꯧꯕꯅꯤꯀꯣ ꯅꯨꯄꯥ ꯀꯣꯏꯅꯕ ꯅꯠꯇ꯭ꯔꯗꯤ ꯋꯥꯍꯧꯒꯅꯤ
ꯑꯗꯨꯅꯤ
ꯑꯣ
ꯑꯩꯈꯣꯏꯗꯤ ꯑꯁ ꯀꯩꯝꯇ ꯈꯪꯗꯕꯤꯗ ꯌꯥꯝ ꯄꯪꯅ ꯂꯩꯕꯅꯤꯅꯀꯣ ꯃꯣꯏ ꯃꯣꯏꯅ ꯍꯥꯏꯕ ꯈꯨꯗꯤꯡ ꯑꯗꯨꯝ ꯏꯟꯕꯅꯤꯅ ꯃꯣꯏꯁꯨ ꯑꯩꯈꯣꯏꯗ ꯀꯩꯅꯣ ꯑꯁ ꯆꯥꯟꯁ ꯂꯧꯕ ꯍꯥꯏꯒꯗ꯭ꯔꯥ ꯑꯗꯨ ꯇꯧꯔꯛꯀꯅꯦꯕ
ꯑꯗꯨꯅꯦ ꯌꯦꯡꯉꯣ ꯅꯨꯄꯥ ꯌꯦꯡꯕ ꯀꯥꯟꯗꯗꯤ ꯐꯖꯅ ꯌꯦꯡꯍꯧꯋꯣ ꯑꯃꯔꯛ ꯂꯨꯍꯣꯡꯈ꯭ꯔꯕ ꯑꯃꯔꯛ ꯌꯨꯝ ꯄꯥꯟꯕ ꯍꯥꯏꯕꯁꯤꯗꯤ ꯑꯃꯔꯛ ꯈꯛ ꯈꯛꯇꯅꯦꯕꯀꯣ ꯑꯩꯈꯣꯏ ꯅꯨꯄꯤ ꯄꯨꯟꯁꯤꯁꯦ
ꯍꯣꯏ
ꯑꯅꯤ ꯑꯍꯨꯝꯔꯛ ꯄꯥꯟꯕ ꯌꯥꯗꯕꯅꯤꯅ ꯌꯥꯝꯅ ꯂꯨꯕꯅꯦ ꯑꯩꯈꯣꯏ ꯅꯨꯄꯤꯒꯤ ꯄꯨꯟꯁꯤꯁꯦ
ꯎꯝ
ꯅꯨꯄꯥꯕꯨꯗꯤ ꯀꯥꯏꯗꯦ ꯃꯣꯏꯅ ꯅꯨꯄꯤ ꯑꯃꯕꯨ ꯍꯨꯟꯗꯣꯛꯈ꯭ꯔꯁꯨ ꯅꯨꯄꯤ ꯑꯃꯕꯨ ꯑꯗꯨꯝ ꯄꯪꯂꯧ ꯂꯧꯕ ꯌꯥꯕꯅꯦ ꯅꯨꯄꯥꯗꯤ
ꯅꯨꯄꯤꯒꯤ ꯏꯖꯠꯇꯤ ꯌꯥꯝ ꯂꯨꯑꯦꯕ ꯅꯨꯄꯥꯗꯤ ꯀꯩꯁꯨ ꯈꯟꯕꯤꯗꯦꯕ
ꯍꯣꯏ ꯍꯣꯏ ꯎꯝ ꯑꯗꯨꯅꯦ ꯑꯩꯈꯣꯏꯅ ꯅꯨꯄꯥ ꯑꯩꯈꯣꯏꯅ ꯅꯨꯄꯥ ꯑꯐꯕ ꯐꯪꯕ ꯀꯥꯟꯗ ꯑꯩꯈꯣꯏ ꯏꯃꯨꯡ ꯃꯅꯨꯡ ꯏꯃꯥ ꯏꯄꯥꯁꯨ ꯌꯥꯝ ꯍꯔꯥꯎꯕꯅꯦ
ꯍꯣꯏ
ꯎꯝ
ꯑꯗꯨꯅꯦ
ꯍꯥ ꯍꯧꯖꯤꯛꯀꯥꯟꯒꯤ ꯅꯣꯏ ꯂꯩꯁꯥꯕꯤ ꯄꯥꯈꯪꯁꯤꯡꯁꯦ ꯌꯦꯡꯔꯒ ꯑꯩꯗꯤ ꯃꯊꯥ ꯁꯥꯏ
ꯅꯨꯄꯤꯕꯨꯗꯤ ꯀꯥꯏꯗꯦꯕ ꯍꯧꯖꯤꯛꯁꯤꯀꯣ ꯅꯨꯄꯥ ꯁꯤꯡꯒꯤ ꯃꯇꯧꯁꯦ ꯌꯦꯡꯔꯥꯒ ꯑꯩꯗꯤ ꯌꯥꯝꯅ ꯀꯤꯌꯦꯗꯥ
ꯑꯥ
ꯑꯐꯕ ꯍꯥꯏꯕꯁꯦ ꯎꯗ꯭ꯔꯦ ꯆꯨꯔꯨꯞ ꯊꯛ ꯄ ꯎꯔꯦ ꯅꯝꯕꯔ ꯐꯣꯔ ꯆꯥꯕ ꯎꯔꯦ ꯀꯔꯤ ꯀꯔꯤ ꯑꯗꯨꯝ ꯇꯧꯔꯒ ꯉꯥꯎꯁꯤꯟꯅꯗꯅ ꯃꯌꯥꯝ ꯆꯠꯂꯦ
ꯍꯣꯏ ꯌꯥꯝ ꯂꯨꯑꯦꯕ ꯑꯥ
ꯎꯝ ꯂꯨꯗꯤ ꯂꯨꯋꯦ ꯂꯨꯕꯅꯦ
ꯑꯁ ꯀꯃꯥꯏ ꯀꯃꯥꯏꯅ ꯈꯪꯗꯣꯏꯅꯣꯁꯨ ꯒ꯭ꯌꯥꯟ ꯇꯥꯗ꯭ꯔꯦꯅꯦ ꯇꯧꯔꯤꯁꯦ
ꯑꯍꯣꯏꯅꯦꯀꯣ
ꯍꯨꯝ
ꯎꯝ ꯂꯨꯠ
ꯑꯩꯈꯣꯏꯒꯤ ꯑꯩꯈꯣꯏꯒꯤ ꯃꯃꯥꯡꯗꯗꯤ ꯒ꯭ꯌꯥꯟ ꯌꯥꯝ ꯇꯥꯕ ꯁꯥꯕ ꯑꯩꯈꯣꯏꯒꯤ ꯃꯇꯨꯡꯗꯗꯤ ꯇꯧꯔꯛꯄ ꯊꯕꯛꯇꯣ ꯑꯩꯈꯣꯏ ꯈꯪꯗꯕꯅꯤꯅ
ꯎꯝ ꯑꯗꯨꯅꯦ ꯑꯗꯨꯅ ꯐꯖꯅ ꯌꯦꯡꯉꯣ
ꯎꯝ
ꯅꯣꯏꯗꯤ ꯅꯆꯟ ꯅꯅꯥꯎ ꯀꯌꯥꯅꯣ
ꯈꯣꯏ ꯏꯆꯤꯟ ꯏꯅꯎꯗꯤ